ꯑ ꯇꯥꯏꯌꯦ
ꯑꯣ ꯅꯣꯏꯗꯤ ꯀꯔꯤ ꯇꯧꯕ꯭ꯔꯥ
ꯑꯦꯔꯣꯏ ꯅꯪꯗꯤ
ꯑꯩꯁꯨ ꯑꯗꯨꯝ ꯂꯩꯗ
ꯑꯣ
ꯇꯨꯝꯃꯒ ꯍꯧꯖꯤꯛꯅ ꯍꯧꯒꯣꯛꯄꯅꯦ ꯑꯩꯈꯣꯏꯗꯤ
ꯑꯣ ꯑꯗꯨꯗꯤ ꯅꯪ ꯀꯥꯁꯖ ꯑ ꯆꯀꯦ ꯅꯪꯗꯤ ꯀꯁ ꯆꯠꯄ꯭ꯔꯥ ꯑꯣ
ꯅꯨꯡꯉꯥꯏꯕ꯭ꯔꯥ ꯋꯥꯕ꯭ꯔꯥ ꯅꯣꯏꯗꯤ
ꯋꯥꯔꯦ ꯑꯩꯈꯣꯏꯗꯤ ꯅꯣꯛ ꯌꯥꯝꯅ ꯋꯥꯏꯑꯦ ꯆꯆꯅꯥꯏ
ꯑꯩꯈꯣꯏꯁꯨ ꯑꯌꯥ ꯑꯦꯁꯥꯏꯟꯃꯦꯟ ꯌꯥꯝ ꯂꯩꯌꯦ ꯎꯝ
ꯑꯗꯨꯗꯤ ꯑꯩꯈꯣꯏꯗꯤ ꯑꯁ ꯅꯦꯛꯁ ꯃꯟꯗ ꯑꯦꯛꯖꯥꯝ ꯂꯩꯌꯦ ꯑꯗꯨꯒ ꯀ꯭ꯂꯥꯁꯇ ꯇꯦꯁꯁꯨ ꯌꯥꯝꯅ ꯇꯧꯋꯦ
ꯑꯩꯈꯣꯏꯁꯨ ꯎ ꯂꯩꯌꯦ
ꯑꯣ
ꯑꯗꯨ ꯅꯣꯏꯗꯤ ꯐꯥꯔꯁ ꯇꯔꯝꯔꯥ ꯀꯔꯤꯅꯣ ꯑꯦꯛꯖꯥꯝꯗꯣ
ꯑ ꯇꯥ ꯈꯣꯏ ꯁꯦꯀꯦꯟ ꯇꯔꯝꯅꯦ ꯅꯪꯗꯤ ꯅꯣꯏꯗꯤ
ꯑꯩꯈꯣꯏꯗꯤ ꯐꯥꯔꯁ ꯇꯔꯝꯅꯦ
ꯑꯥ
ꯎꯝ
ꯅꯪ ꯀꯂꯥ꯭ꯁ ꯀꯌꯥ ꯀꯒ꯭ꯔꯦ
ꯑꯩꯗꯤ ꯏꯂꯕꯟꯅꯦ
ꯑꯣ ꯏꯟꯅꯔꯦꯍꯦ ꯏꯟꯅꯔꯦꯍꯦ
ꯎꯝ
ꯎꯝ ꯍꯩꯌꯦꯡꯁꯨ ꯀ꯭ꯂꯥꯁ ꯂꯩꯕ꯭ꯔꯥ
ꯍꯣꯏ ꯂꯩꯌꯦ
ꯑꯣ
ꯑꯩꯗꯤ ꯑ ꯁꯠꯇꯔꯗꯦ ꯐꯥꯎ ꯂꯩꯌꯦ
ꯑꯣ
ꯅꯣꯏꯗꯤ
ꯑꯗꯨꯗꯤ ꯅꯪ ꯅꯪꯒꯤꯗꯤ ꯁꯝꯃꯔ ꯚꯦꯀꯦꯁꯟ ꯑꯗꯨꯒ
ꯍꯣꯏ ꯄꯤꯌꯦ ꯑ ꯄꯤꯗ꯭ꯔꯤ ꯑꯩꯈꯣꯏꯕꯨꯗꯤ ꯉꯁꯤ ꯑꯦꯛꯖꯥꯝ ꯂꯩꯔꯒ ꯄꯤꯌꯦꯌꯦ
ꯑꯣ ꯅꯨꯡꯉꯥꯏꯔꯦꯍꯦ ꯑꯩꯈꯣꯏꯗꯤ ꯂꯥꯁ ꯋꯤꯛ ꯇ ꯂꯣꯏꯔꯦ
ꯑꯣ ꯅꯨꯡꯉꯥꯏꯔꯦꯀꯣ ꯅꯣꯏꯗꯤ ꯅꯨꯃꯤ ꯀꯌꯥ ꯄꯤꯕꯅꯣ
ꯑꯩꯈꯣꯏꯗꯤ ꯑ ꯑꯃ ꯍꯞꯇꯥ ꯑꯃ ꯄꯤꯌꯦ
ꯑꯨꯝ ꯑꯩꯈꯣꯏꯒꯤꯁꯨ ꯍꯞꯇꯥ ꯑꯃ ꯑꯗꯨꯒꯨꯝꯕ ꯄꯤꯒꯦ ꯑꯗꯨꯝ ꯑꯃꯅꯦ
ꯑꯣ ꯑꯗꯨꯗꯤ ꯅꯪꯒꯤ ꯍꯣꯁꯇꯦꯜꯗ ꯑꯣ
ꯍꯣꯏ ꯍꯣꯁꯇꯦꯜꯗ ꯂꯩꯕꯅꯦ ꯑꯩꯈꯣꯏꯗꯤ ꯅꯪꯗꯤ
ꯑꯩꯗꯨ ꯔꯦꯟꯗ ꯂꯩꯌꯦ ꯑꯩꯗꯤ
ꯌꯥ ꯅꯨꯡꯉꯥꯏꯕ꯭ꯔꯥ
ꯂꯩꯌꯦ ꯂꯩꯌꯦ ꯂꯩꯗꯤ ꯑꯗꯨꯗꯤ ꯅꯪꯒꯤ ꯍꯣꯁꯇꯦꯗꯤ ꯀꯔꯤ ꯀꯔꯤꯡ ꯀꯔꯤꯒꯦ
ꯍꯥꯥ ꯀꯩꯍꯥꯢꯕ
ꯑ ꯀꯔꯤ ꯍꯤꯆꯔꯥ
ꯉꯁꯤꯔꯥ
ꯑ ꯅꯁꯤ ꯀꯔꯤ ꯍꯤꯆꯔꯥ
ꯎꯝ ꯍꯋꯥꯏꯒ ꯑꯜꯂꯨꯕꯜꯂꯦ
ꯑꯣ ꯍꯥꯎꯅꯤ ꯍꯥꯎꯕꯅꯤ
ꯎꯝ ꯑꯗꯨ ꯅꯣꯏꯗꯤ
ꯑꯩꯈꯣꯏꯒꯤ ꯑꯜꯐꯥꯏꯀ ꯌꯦꯔ
ꯂꯨꯐ꯭ꯔꯒ ꯌꯦꯔꯨꯝ
ꯑꯥ
ꯅꯨꯡꯉꯥꯏꯔꯦ ꯀꯣ ꯅꯣꯏꯗꯤ
ꯑꯣ
ꯑꯗꯨ ꯑ ꯅꯣꯏꯗꯤ ꯍꯧꯖꯤꯛ ꯀꯔꯤ ꯇꯧꯕ꯭ꯔꯥ
ꯎꯝ ꯑꯩꯗꯤ
ꯑꯥ
ꯑꯩꯗꯤ ꯂꯥꯢꯔꯤꯛ ꯏꯔꯦ ꯍꯖꯤꯛꯇꯤ ꯅꯪ ꯀꯌꯥ
ꯑ ꯑꯩꯁꯨ ꯍꯧꯖꯤꯛ ꯅꯣꯔꯠꯁ ꯏꯔ
ꯑꯩꯈꯣꯏꯗꯤ ꯍꯌꯦꯡ ꯄ꯭ꯂꯥꯁ ꯕꯦꯒꯅꯦ ꯆꯃꯤ ꯇꯔ ꯍꯥꯏ ꯍꯥꯏꯗꯨꯒ
ꯎꯝ
ꯑꯗꯨ ꯅꯣꯏꯗꯨ ꯀꯌꯥꯝ ꯂꯩꯕ꯭ꯔꯥ
ꯍꯥꯥ
ꯌꯥꯝ ꯄꯤꯕ꯭ꯔꯥ
ꯑꯣ ꯌꯥꯝ ꯄꯤꯌꯦ ꯑꯩꯈꯣꯏꯁꯨ ꯑꯦꯁꯥꯏꯟꯃꯦꯟꯗꯤ ꯌꯥꯝ ꯅꯨꯡꯉꯥꯏꯌꯦ
ꯑꯣ ꯀꯁꯨ ꯂꯩ
ꯑꯗꯨ ꯀ ꯑꯗꯨꯅꯦ ꯅꯣ ꯏꯔꯣ ꯍꯥꯏ
ꯏ ꯏꯔꯒ ꯈꯨꯠꯁꯨ ꯅꯥꯕ ꯍꯧꯔꯦ
ꯑꯗꯨꯅꯦ ꯦꯗ ꯎ
ꯎꯝ
ꯑꯗꯨꯗꯤ ꯅꯍꯪ ꯅꯍꯪꯗꯤ ꯅꯨꯗꯥꯡ ꯅꯨꯗꯥꯡ ꯀꯔꯤ ꯀꯔꯤ ꯇꯧꯔꯦ
ꯍꯥꯏꯗꯤ ꯅꯨꯡꯗꯥꯡꯗ ꯄꯨꯡ ꯇꯔꯥ ꯐꯥꯎ ꯂꯔꯤꯛ ꯅꯣꯔꯠ ꯏꯔꯥ ꯂꯩꯕꯀꯣ
ꯑꯥ
ꯑꯗꯨꯒ ꯄꯨꯡ ꯏꯂꯚꯦꯟ ꯇꯨꯌꯦꯦꯜꯐꯇ ꯇꯨꯡꯕꯗꯤ
ꯑꯣ ꯅꯪꯗꯤ ꯕꯣꯜ ꯌꯦꯗꯦꯕ꯭ꯔꯥ
ꯀꯥ
ꯕꯣ ꯍꯦꯟꯗꯦꯕ꯭ꯔꯥ
ꯑꯩꯗꯤ ꯌꯦꯡꯗꯦ
ꯑꯣ ꯑꯩꯈꯣꯏ ꯏꯃꯥꯟꯅꯕꯤꯗꯤ ꯌꯥꯝ ꯅꯥꯏꯏ ꯌꯦꯡꯒꯦ
ꯑꯣ ꯅꯪꯗꯤ ꯌꯦꯡꯕ꯭ꯔꯥ
ꯑꯥ ꯌꯦꯡꯀꯦ
ꯑꯣ ꯀꯅꯥꯕꯨ ꯁꯥꯞꯄꯣꯠ ꯇꯧꯕ꯭ꯔꯥ
ꯑꯔꯖꯦꯟꯇꯤꯅꯥ ꯅꯦ
ꯑꯣ ꯐꯩ ꯑꯗꯨꯁꯨ ꯉꯁꯤꯗꯤ ꯂꯩꯕ꯭ꯔꯥ
ꯑꯥ ꯉꯥꯁꯤꯁꯨ ꯂꯩꯑꯦ
ꯎꯝ ꯉꯁꯤꯁꯨ ꯌꯦꯡꯗꯣꯏꯔꯥ
ꯑꯥ ꯉꯥꯁꯤꯁꯨ ꯋꯦꯠꯇꯦ
ꯄꯨꯡ ꯀꯌꯥꯗꯒꯤ ꯍꯥꯎꯅꯤ ꯍꯥꯏꯕ
ꯍꯥꯥ
ꯄꯨꯡ ꯀꯌꯥꯗꯒꯤ ꯍꯥꯎꯈꯤꯅꯤ ꯍꯥꯏꯕ꯭ꯔꯥ
ꯊ ꯗ
ꯑꯣ ꯉꯥꯏꯒꯤꯔꯥꯗꯤꯣꯐ
ꯑꯥ
ꯁꯤꯔꯤ ꯁꯤꯔꯤ ꯏꯃ ꯑꯗꯨ ꯅꯪꯗꯤ ꯀ꯭ꯂꯥꯁ ꯂꯩꯇꯕ꯭ꯔꯣ
ꯀ꯭ꯂꯥꯁ ꯂꯌꯦ ꯑꯗꯨꯁꯨ ꯑꯩꯈꯣꯏꯒꯤ ꯀ꯭ꯂꯥꯁꯇꯣ ꯏꯂꯚꯦꯟ ꯇꯥ ꯏꯁꯇꯥꯔꯠ ꯇꯧꯒꯦ ꯏꯁꯇꯥꯔ ꯇꯧꯋꯦ ꯑꯗꯨꯒ ꯑꯩꯈꯣꯏꯗꯤ ꯃꯣꯔꯅꯤꯡꯁꯨ ꯆꯥꯛ ꯆꯥꯇꯦ ꯑꯣ
ꯐꯩꯌꯦ ꯑꯗꯨꯗꯤ
ꯑꯃ ꯑꯅꯤꯔꯥ ꯆꯥꯎꯑꯦ ꯭ꯔꯥꯁ ꯅ ꯀ ꯑꯗꯨꯗꯤ ꯅꯪꯒꯤ ꯍꯣꯁꯇꯦꯜꯒꯤ ꯀ꯭ꯂꯥꯁ ꯂꯣꯏꯔꯒ ꯐ꯭ꯔꯤ ꯐ꯭ꯔꯤ ꯂꯩꯕ꯭ꯔꯥ
ꯍꯣꯏ ꯐ꯭ꯔꯤꯅꯦ ꯑꯩꯈꯣꯏꯗꯤ ꯄꯨꯡ ꯑꯣ ꯐꯣꯔ ꯊꯥꯔꯇꯤꯗꯒꯤ ꯄꯔꯦꯌꯥꯔ ꯂꯩꯕꯀꯣ ꯑꯗꯨ ꯂꯣꯏꯔꯅꯤ ꯐ꯭ꯔꯤꯅꯦ ꯑꯗꯨꯝ ꯅꯣꯠꯁꯀꯨꯝꯕ ꯏꯕ ꯂꯥꯏꯔꯤꯛꯀꯨꯝꯕ ꯄꯥꯕ ꯀꯣ ꯑꯗꯨꯝ ꯂꯩꯌꯦ
ꯑꯣ ꯑꯗꯨꯗꯥꯔꯦ ꯑꯗꯨꯅꯨꯡꯗꯥꯔꯦ
ꯎꯝ
ꯑꯗꯨꯗꯤ ꯎꯝ ꯁꯥꯇ꯭ꯔꯗꯦ ꯁꯥꯟꯗꯦꯗꯤ ꯐ꯭ꯔꯤ ꯑꯣꯢꯕ
ꯁꯥꯇ꯭ꯔꯗꯦꯗꯤ ꯑꯩꯈꯣꯏꯗꯤ ꯀ꯭ꯂꯥꯁ ꯂꯩꯕꯅꯦ ꯁꯤꯀꯦꯟ ꯁꯇꯔꯗꯦꯅ ꯍꯣꯂꯤꯗꯦ
ꯑꯣ ꯂꯦ ꯎꯝ ꯎꯝ
ꯅꯣꯏꯗꯤ ꯑꯦꯕ꯭ꯔꯤ ꯁꯦꯇꯔꯗꯦ ꯁꯨꯇꯤꯔꯥ
ꯑꯈꯣꯏꯗꯤ ꯁꯇꯥꯔꯗꯁꯨ ꯁꯨꯇꯤ ꯂꯩ ꯁꯥꯇ꯭ꯔꯗꯦ ꯑꯣ ꯋꯥ
ꯅꯣꯏꯗꯤ ꯑꯗꯨꯗꯤ ꯅꯨꯡꯉꯥꯏꯌꯦꯅ
ꯑꯩꯈꯣꯢꯗꯤ ꯌꯥꯝ ꯅꯨꯡꯉꯥꯏꯍꯦ ꯑꯗꯨꯗꯤ ꯅꯪꯁꯦ ꯑꯥ ꯏꯚꯤꯅꯤꯡ ꯋꯥꯟ ꯅꯪꯗꯦ ꯏꯚꯤꯅꯤꯡ ꯋꯥꯛꯀꯨꯝꯕꯗ ꯃꯣꯔꯅꯤꯡ ꯋꯥꯛꯀꯨꯝꯕꯗ ꯆꯠꯄ꯭ꯔꯥ
ꯑꯩꯗꯤ ꯏꯚꯤꯅꯤꯡꯕꯨꯗꯤ ꯆꯠꯇꯦ ꯑꯗꯨꯕꯨ ꯃꯣꯔꯅꯤꯡ ꯆꯠꯄꯅꯦ ꯑꯩꯈꯣꯏꯁꯨ
ꯑꯣ ꯑꯩꯈꯣꯏꯗꯤ ꯏꯚꯤꯅꯤꯡ ꯋꯥꯠ ꯆꯠꯂꯦ
ꯎꯝ ꯃꯣꯔꯅꯤꯡ ꯆꯠꯄ꯭ꯔꯥ
ꯃꯣꯔꯅꯤꯡꯗꯤ ꯆꯠꯇꯦ ꯋꯥꯛꯑꯥꯜ ꯄꯌꯥꯔꯒ ꯋꯦꯀꯞ ꯇꯑꯦ
ꯅꯣꯏꯗꯤ ꯅꯣꯏꯒꯤ ꯔꯦꯟꯗꯨꯗꯤ ꯀꯌꯥꯅꯣ
ꯍꯥ ꯔꯦꯟ ꯑ ꯄꯩꯁꯥꯔ
ꯑꯥ
ꯇꯨ ꯊꯥꯎꯖꯟ ꯑꯦ
ꯑꯝ ꯋꯥꯟ ꯃꯥꯟꯗꯀꯣ
ꯑꯥ
ꯊ꯭ꯔꯤ ꯊꯥꯎꯖꯟ
ꯑꯥ ꯊ꯭ꯔꯤ ꯊꯥꯎꯖꯟ ꯑꯩꯈꯣꯏ ꯃꯤ ꯃꯔꯤ ꯊ꯭ꯔꯤ ꯊꯥꯎꯖꯟꯅꯦ
ꯑꯣ ꯑꯗꯨꯗꯤ ꯌꯥꯝ ꯐꯩꯌꯦ
ꯔꯨꯝꯗꯤ ꯆꯥꯎꯋꯦ
ꯎꯝ ꯌꯥꯝ ꯐꯩꯌꯦ
ꯑꯣ ꯑꯣ
ꯑꯩꯈꯣꯏꯗꯗꯤꯀꯣ
ꯑꯥ
ꯑꯩꯈꯣꯏꯗꯤ ꯃꯦꯁ ꯐꯤꯁꯨ ꯑꯣ ꯐꯥꯏꯚ ꯊꯥꯎꯖꯟꯅ ꯌꯥꯝ ꯇꯥꯡꯉꯦ
ꯑꯗꯨꯗꯤ ꯂꯟꯆ ꯄꯤꯕ꯭ꯔꯥ
ꯄꯤꯗꯦ ꯃꯣꯔꯅꯤꯡꯒ ꯏꯚꯤꯅꯤꯡꯒ ꯉꯥꯛꯇ ꯄꯤꯕꯅꯦ
ꯑꯣ
ꯕ꯭ꯔꯦꯛꯐꯥꯁꯁꯨ ꯄꯤꯗꯦ ꯂꯟꯁꯁꯨ ꯄꯤꯗꯦ
ꯌꯥꯝ ꯋꯥꯏꯑꯦ ꯁꯤꯗꯗꯤ
ꯑꯗꯨꯅꯦ ꯗꯤ ꯄꯤꯈꯤꯁꯨ ꯌꯥꯔꯦ ꯅꯠꯇ꯭ꯔꯣ
ꯍꯣꯢ ꯃꯥꯅꯤ ꯑꯩꯈꯣꯏꯒꯤ ꯑꯣꯖꯥꯗꯨꯀꯣ ꯌꯥꯝ ꯇꯤꯟꯁꯤ ꯑꯣꯏꯌꯦꯕ ꯄꯩꯁꯥꯗꯀꯣ ꯑꯗꯨꯒꯤ
ꯎ
ꯔꯦꯡꯗꯒꯤ ꯂꯩꯕꯅ ꯐꯥꯏ
ꯑꯗꯨꯅꯦ ꯑꯩꯈꯣꯏꯒꯤ ꯍꯁꯕꯦꯟꯗꯤ ꯌꯥꯔꯦ ꯎ
ꯅꯣꯏꯒꯤꯗꯤ ꯌꯥꯏꯌꯦ ꯊ꯭ꯔꯤ ꯊꯥꯎꯖꯟꯗꯣ ꯀꯣ
ꯑ ꯌꯥꯏ ꯌꯥꯏ ꯑꯩꯈꯣꯏꯗꯤ ꯑꯗꯨ ꯆꯁꯗ ꯌꯥꯝꯅ
ꯐ꯭ꯔꯤꯗ
ꯍꯥ ꯅꯠꯇꯦ ꯐ꯭ꯔꯤ ꯅꯠꯇꯦ ꯌꯥꯒ ꯑꯣ ꯑꯩꯈꯣꯏꯅ ꯇ
ꯑꯣ ꯑꯣ ꯑꯗꯨꯗꯤ ꯌꯥꯝ ꯆꯠꯀꯅꯤꯀꯣ
ꯑꯣ ꯑꯗꯨꯅꯦꯕ ꯄꯩꯁꯥꯗꯤ ꯀꯝꯅ ꯆꯦ
ꯎꯝ ꯑꯗꯨꯅ
ꯑ ꯎ ꯑꯗꯨꯗꯤ ꯅꯪ ꯍꯠꯇꯗꯤ ꯃꯤ ꯀꯌꯥꯂꯒꯦ
ꯑꯗꯨꯀꯣ